ꯇꯥꯕꯔ
ꯇꯥꯏꯌꯦ ꯀꯩꯗꯧꯔꯤꯅꯣ
ꯐꯝꯃꯤꯅꯦ ꯅꯪꯗꯤ
ꯑꯩ ꯍꯧꯖꯤꯛ ꯈꯛꯇ ꯐꯤ ꯁꯨꯕ ꯂꯣꯏꯔꯒ ꯑꯃꯨꯛ ꯍꯤꯞꯂꯤ
ꯐꯤ ꯁꯨꯏꯅꯦ ꯃꯤ ꯃꯆꯥꯗꯤ ꯁꯨꯕ ꯍꯩꯕꯔꫭ
ꯆꯖꯉꯒꯅꯤ ꯁꯤꯗꯤ ꯑꯁ ꯍꯦꯟ ꯃꯟꯈ꯭ꯔꯦ ꯉꯥꯡ ꯃꯟꯗꯕꯒꯤ ꯉꯥꯡ ꯉꯥꯡ ꯃꯟꯗꯕꯒꯤ ꯃꯣꯏꯗꯣ ꯑꯩꯅ ꯉꯥꯡꯅꯤꯡꯗꯦ ꯉꯥꯡꯗ꯭ꯔꯒ ꯑ ꯎꯁꯤꯠ ꯇꯔꯦ ꯍꯥꯏꯕ ꯑꯩꯕꯨ
ꯀꯩ ꯃꯊꯦꯜ ꯆꯥꯏ ꯍꯥꯏꯕ
ꯑꯩꯈꫭꯏꯔꫭ
ꯎꯝ
ꯉꯥ ꯆꯥꯏꯌꯦ
ꯀꯥꯏꯗꯩ ꯂꯩꯔꯤꯅꯣ
ꯑꯩꯈꯣꯏ ꯅꯨꯄꯥꯅ ꯊꯤꯜꯂꯛꯑꯦ
ꯑꯣ ꯑꯩ ꯉꯄ꯭ꯔꯨꯝ ꯆꯥꯏ
ꯑꯁ ꯃꯤ ꯃꯆꯥꯗꯤ ꯇꯥꯡ ꯇꯥꯡꯕ ꯆꯥꯏꯌꯦꯀꯣ
ꯎꯝ ꯑꯩ ꯇꯣꯂꯣꯞ ꯐꯪꯉꯦ
ꯑꯣ ꯅꯪꯗꯤ ꯇꫭꯂꯣꯞ ꯆꯥꯃꯤꯅ ꯅꯨꯡꯉꯥꯏꯔꯝꯅꯤ ꯑꯁ ꯑꯩꯗꯤ ꯌꯥꯝ ꯋꯥꯔꯦ ꯍꯥꯏꯕ
ꯑꯩ ꯀꯩꯅꯣ ꯍꯪꯒꯦꯀꯣ ꯅꯪ ꯈꯨꯝꯔꯛꯎꯀꯣ
ꯎꯝ
ꯎꯝ ꯄꯨꯈ꯭ꯔꯤ ꯑꯃ ꯂꯩꯁꯦ ꯍꯥꯏꯔꯁꯦꯕꯀꯣ
ꯎꯝ
ꯄꯨꯈ꯭ꯔꯤ ꯃꯅꯨꯡꯗ ꯎꯄꯥꯟ ꯍꯩ ꯄꯥꯝꯕꯤ ꯑꯃ ꯂꯩꯔꯦꯕꯀꯣ
ꯎꯝ ꯄꯨꯈ꯭ꯔꯤ ꯃꯅꯨꯡꯗ ꯎꯝ
ꯇꯥꯔꯦꯀꯣ
ꯎ ꯍꯥꯏꯔꯛꯑꯣ
ꯎꯝ ꯑꯗꯨꯒ ꯅꯨꯄꯥ ꯑꯃꯅ ꯍꯩꯗꯣ ꯆꯥꯅꯤꯡꯉꯦ ꯂꯥꯝꯅꯤꯡꯉꯦꯕꯀꯣ ꯑꯗ ꯑꯗꯣ ꯀꯃꯥꯏꯅ ꯆꯪꯒꯅꯤ ꯏꯔꯣꯏꯕꯁꯨ ꯌꯥꯗꯦ ꯑꯗꯣ ꯄꯨꯈ꯭ꯔꯤꯗꯣ ꯑꯗꯣ ꯎꯝ ꯍꯤꯅ ꯇꯧꯒꯦꯁꯨ ꯌꯥꯗꯦ ꯑꯗꯣ ꯀꯩ ꯃꯔꯝꯒꯤꯅꯣ
ꯈꯪꯉꯦ ꯁꯤꯒꯨꯝꯕ
ꯂꯣꯏꯑꯦ ꯅꯪꯒꯤꯗꯣ ꯄꯥꯈꯨꯝ ꯌꯥꯝ ꯊꯨꯑꯦ
ꯏꯁꯤꯡꯗꯣ ꯆꯥꯡꯕꯁꯨ ꯌꯥꯗꯕ ꯏꯔꯣꯏꯕꯁꯨ ꯌꯥꯗꯕ
ꯑꯗꯣ ꯅꯨꯄꯥꯗꯨꯅ ꯏꯔꯣꯏꯕꯁꯨ ꯆꯪꯕ ꯌꯥꯗꯕ ꯍꯤꯅꯁꯨ ꯌꯥꯗꯕ ꯑꯗꯣ ꯀꯩ ꯃꯔꯝꯒꯤꯅꯣ ꯍꯥꯏꯝꯅꯤꯅꯦ
ꯏꯁꯤꯡ ꯂꯩꯇꯕꯒꯤ
ꯏꯁꯤꯡꯗꯣ ꯀꯩꯒꯤ ꯏꯁꯤꯡ ꯂꯩꯔꯣꯏꯗꯣꯏꯅꯣ ꯏꯁꯤꯡ ꯃꯅꯨꯡꯗ ꯑꯃ ꯄꯥꯜꯂꯦ ꯍꯥꯏꯔꯒ
ꯈꯪꯗꯦ ꯀꯔꯤꯒꯤꯔ
ꯏꯁꯤꯡꯗꯣ ꯅꯦꯝꯕꯒꯤ
ꯎꯝ ꯎꯝ
ꯌꯥꯔꯦ ꯀꯣ
ꯅꯦ ꯅꯦꯃꯗꯤ ꯂꯝꯕ ꯌꯥꯒꯅꯤꯅ ꯆꯪꯉꯒ
ꯅꯦꯝꯕ ꯍꯥꯏꯕꯗꯤ ꯀꯩꯅꯣ ꯑꯁ ꯈꯪꯉꯔꯤꯗꯨꯅꯦ ꯏꯁꯤꯡꯗꯣ ꯏꯔꯣꯏꯕ ꯌꯥꯗꯕꯗꯤ ꯏꯁꯤꯡ ꯀꯩꯅꯣ ꯇꯧꯕꯒꯤꯅꯤꯅꯦ
ꯎꯝ ꯈꯪꯉꯦ ꯑꯗꯨꯗꯤ
ꯑꯗꯣ ꯈꯣꯡꯅ ꯆꯪꯉꯒ ꯍꯦꯛꯇꯣꯏꯕ
ꯎꯝ
ꯗꯤ ꯑꯃ ꯍꯪꯉꯦꯀꯣ
ꯑꯁ ꯁꯤꯒꯨꯝꯕ ꯋꯥꯔꯤꯁꯦ
ꯑꯗꯨꯅ ꯋꯥꯔꯤꯅꯦ
ꯔꯒ ꯉꯁꯥꯏꯁꯨ ꯑꯩꯕꯨ ꯑꯃ ꯍꯪꯉꯦ ꯑꯩꯅ ꯆꯨꯖꯥꯛꯀꯤꯗꯣ ꯏꯃꯥꯟꯅꯕꯤ ꯀꯣꯏꯔꯝꯃ ꯅꯨꯄꯥꯔꯣ
ꯀꯩ ꯁꯥꯏꯔꯤꯅꯣ ꯅꯪ
ꯕ꯭ꯔꯥꯁ
ꯑꯁ ꯍꯧꯖꯤꯛ ꯈꯠꯇ
ꯑꯃꯨꯛ ꯇꯧꯕꯅꯤꯗ
ꯌꯥꯗꯦꯀꯣ
ꯍ
ꯑꯗꯨꯒ ꯑꯗꯨꯗꯤ ꯆꯠꯈ꯭ꯔꯒ ꯍꯜꯂꯛꯇꯕꯁꯦ ꯀꯔꯤꯔꯥ
ꯈꯪꯉꯕꯅꯦ ꯅꯥꯎꯔꯤꯒꯤ ꯃꯔꯨ ꯑꯣꯏꯔꯝꯅꯤ
ꯎꯝ ꯌꯥꯝ ꯍꯩꯅꯦ ꯑꯗꯨꯏ ꯃꯇꯥꯡꯗꯤ
ꯎꯝ ꯍꯩꯝꯅꯦ ꯌꯥꯝ ꯈꯪꯉꯕꯅꯦ ꯑꯩꯁꯨꯗꯣ ꯀꯥꯎꯈꯤꯕꯅꯦ
ꯑꯩ ꯏꯆꯦꯗ ꯍꯪꯉꯦ ꯇꯧꯅꯦ ꯁꯤꯒꯨꯝꯕ ꯋꯥꯔꯤ ꯇꯧꯔꯗꯤ ꯌꯥꯝ ꯀꯩꯅꯣ ꯇꯧꯋꯦꯕ ꯅꯨꯡꯉꯥꯏꯑꯕ
ꯔꯤ ꯌꯥꯝ ꯈꯪꯕꯁꯦ ꯅꯍꯥꯟꯈꯣꯏ ꯇꯨꯗꯦ ꯑꯩꯈꯣꯏ ꯁꯥꯟꯅꯕꯗ ꯎꯝ ꯑꯩꯈꯣꯏ ꯏꯅꯥꯎꯄꯤꯅ ꯀꯩꯅꯣ ꯎꯝ ꯑꯩꯁꯤ ꯃꯣꯁꯇꯣꯒꯤ ꯀꯩꯅꯣꯗꯣ ꯀꯥꯡꯒꯤ ꯅꯦꯠ ꯃꯅꯨꯡꯗ ꯑꯦ ꯐꯃꯨꯡꯒꯤ ꯃꯅꯨꯡꯗ ꯑꯦꯔꯣꯄ꯭ꯂꯦꯟ ꯄꯥꯏꯕꯁꯦ ꯀꯔꯤꯅꯣ ꯍꯥꯏ ꯅꯣꯛꯅꯤꯡꯕꯗꯣ ꯀꯥꯡꯅꯦ ꯍꯥꯏꯔꯤꯕ ꯌꯥꯝ ꯅꯣꯛꯅꯤꯡꯉꯦꯍꯦ
ꯆꯨꯝꯕ꯭ꯔꯥꯗꯣ
ꯈꯪꯗꯦꯗꯥ ꯑꯩ ꯀꯩ ꯏꯟꯖꯥꯡ ꯆꯔꯒꯦ
ꯉꯥꯄ꯭ꯔꯨꯝ ꯆꯥꯏ ꯍꯥꯏꯔꯒ
ꯑꯣ ꯑꯁ ꯀꯥꯎꯋꯤ ꯍꯦ ꯇꯨꯝ ꯀꯥꯎꯒꯜꯂꯦ ꯍꯦ ꯅꯪ ꯅꯨꯄꯥꯗꯤ ꯎꯝ ꯏꯃꯟꯅꯕꯤꯁꯨ ꯂꯩꯌꯦ
ꯑꯣ
ꯑꯗꯨ ꯅꯪ ꯄꯥꯗꯦ
ꯑꯩ ꯅꯨꯄꯥ ꯊꯕꯛ ꯆꯠꯈꯤ ꯂꯩꯇꯦ
ꯑꯗꯨꯝ ꯅꯨꯡꯇꯤꯒꯤ ꯆꯠꯄ꯭ꯔꯥ
ꯅꯨꯡꯇꯤꯒꯤ ꯆꯠꯄꯅꯦ ꯍꯣ
ꯍꯩꯌꯨꯗꯨꯅ ꯋꯥꯏ ꯆꯤꯜꯂꯦ
ꯂꯩꯕ ꯅꯨꯡꯉꯥꯏꯇꯦꯍꯦ
ꯅꯨꯡꯉꯥꯏꯔꯦ ꯅꯨꯄꯥ ꯂꯩꯇꯕꯅ ꯀꯩꯅꯣ ꯋꯥꯏ ꯁꯪꯉꯦ
ꯑꯩꯒꯤꯗꯤ ꯅꯨꯡꯉꯥꯏꯇꯦ
ꯎꯝ ꯅꯨꯡꯉꯥꯏꯌꯦ ꯑꯩꯒꯤꯗꯤ ꯀꯔꯤꯒꯤꯔ ꯈꯪꯗꯦ
ꯐꯣꯟ ꯆꯥꯔꯖ ꯇꯧꯕ ꯐꯥꯎ ꯐꯪꯗꯦꯍꯦ ꯅꯪ ꯉꯔꯥꯡ ꯊꯦꯡꯅ ꯇꯨꯝꯕ꯭ꯔꯥ ꯅꯪ
ꯄꯨꯡ ꯑꯍꯨꯝ ꯇꯥꯔꯝꯗꯥꯏ ꯇꯨꯝꯃꯦ
ꯑꯁ ꯂꯣꯏꯔꯦꯍꯦ
ꯂꯣꯏꯔꯦ ꯑꯗꯨꯅ ꯁꯛꯀꯁꯦ ꯁꯛꯀꯁꯦ ꯌꯦꯡꯕ ꯌꯥꯗ꯭ꯔꯦ ꯄꯖꯥꯅ ꯇꯨꯝꯕꯤꯗ꯭ꯔꯗꯤꯀꯣ ꯐꯖꯅ ꯇꯨꯝꯕꯤꯗ꯭ꯔꯗꯤ ꯁꯛꯁꯨ ꯌꯥꯗꯕꯅꯦ
ꯎꯝ
ꯀꯩꯅꯣꯝ ꯀꯩꯅꯣꯝ ꯇꯧꯕꯅꯦ
ꯅꯪ ꯑꯁ ꯈꯨꯟꯗ ꯑꯃꯨꯛ ꯆꯪꯅꯤꯡꯈ꯭ꯔꯦꯅꯦ
ꯑꯁ ꯈꯨꯟꯗ ꯆꯠꯈ꯭ꯔꯗꯤ ꯐꯤꯔꯣꯜ ꯄꯨꯔꯒ ꯆꯠꯇꯣꯏꯅꯤ ꯁꯨꯅꯤꯉꯥꯏ
ꯅꯪ ꯆꯠꯀꯦꯔꯣ
ꯆꯥꯅꯤꯡꯉꯥꯏ ꯃꯔꯥꯡꯝ ꯂꯩꯏꯇꯕꯤꯅꯦꯍꯦ ꯆꯠꯅꯤꯡꯉꯥꯏ ꯃꯔꯝ ꯂꯩꯇꯕ ꯑꯗꯨꯒꯤ
ꯁꯥꯊꯣꯛꯗ꯭ꯔꯁꯨ
ꯑꯁ ꯎꯝ ꯇꯧꯕꯅꯤ ꯉꯥꯁꯥꯏꯁꯨ ꯊꯣꯛꯇꯔꯗꯤ ꯑꯗꯨꯝ ꯇꯧꯕꯅꯤ
ꯐꯦꯟ ꯊꯥ ꯃꯟꯕꯒꯤ ꯈꯅꯥꯎꯒ ꯂꯣꯏꯅꯔꯦ
ꯑꯦꯕꯥꯅꯤ ꯁꯨꯅꯦ ꯅꯨꯡꯇꯤꯒꯤ ꯑꯗꯨꯝ ꯊꯥꯏꯔꯦ ꯅꯨꯡꯗꯥꯡꯗꯁꯨ ꯊꯥꯏꯌꯦ
ꯑꯗꯨꯅꯦ ꯑꯩꯁꯨ ꯉꯔꯥꯡꯗꯣ ꯆꯨꯞꯄ ꯑꯗꯨꯝ ꯊꯥꯏ ꯍꯧꯖꯤꯛ ꯉꯥꯏꯍꯥꯛ ꯀꯩꯅꯣ ꯇꯧꯕ ꯑꯁ
ꯑꯩꯒꯤ ꯃꯥꯏꯁꯤ ꯌꯦ ꯌꯦꯡꯕ ꯌꯥꯗ꯭ꯔꯦ ꯉꯧꯊꯣꯛꯀꯦ ꯍꯥꯏꯔꯒ ꯃꯨ ꯁꯤꯟꯕꯒꯨꯝ ꯇꯧꯋꯦ ꯑꯩꯒꯤ ꯁꯛꯁꯦ
ꯑꯗꯨꯅꯦ ꯑꯩꯁꯨꯅꯦ ꯀꯨꯆꯨ ꯀꯨꯃꯦꯟ ꯑꯝꯇ ꯊꯣꯛꯇꯦ
ꯅꯥꯇꯣꯟꯁꯨ ꯀꯣ ꯀꯩꯅꯣ
ꯑꯦ ꯑꯩꯁꯨꯀꯣ ꯑꯩ ꯑꯩꯒꯤ ꯏꯃꯥꯏꯗ ꯎꯔꯤꯡ ꯈꯛꯇ ꯊꯣꯛꯂꯛꯑꯦ
ꯎꯝ ꯅꯇꯣꯡꯁꯨ ꯀꯩꯅꯣ ꯕ꯭ꯂꯦꯛꯁ ꯄꯣꯔ ꯍꯥꯏꯕ꯭ꯔꯥ
ꯎꯝ
ꯗꯨꯝ ꯊꯣꯛꯑꯦ ꯑꯗꯨꯁꯨ
ꯍꯣꯔꯦꯟ ꯂꯥꯛꯑꯒ ꯆꯥꯛ ꯑꯁꯤ ꯊꯣꯛꯅꯤꯡꯉꯥꯏ ꯇꯜꯂꯦ ꯑꯁ ꯏꯟꯖꯥꯡ ꯁꯨ ꯑꯁ
ꯎꯝ ꯊꯣꯡꯕꯤꯔꯒ ꯆꯠꯂꯣ ꯑꯃꯨꯛ ꯍꯜꯂꯛꯑꯒ ꯆꯥꯅꯤꯡ ꯉꯥꯏ
ꯑꯗꯨꯝ ꯑꯗꯨ ꯑꯣꯏꯔꯁꯨ ꯍꯧꯖꯤꯛꯁꯨ ꯃꯇꯝ ꯂꯩꯇꯦꯅꯦ
ꯊꯣꯡꯅꯤꯡ ꯉꯥꯏꯁꯨ ꯃꯇꯝ ꯂꯩꯇꯦꯅꯦ ꯍꯥꯏꯕ
ꯎꯝ ꯎꯆꯦꯛ ꯀꯨꯝꯔꯗꯤ ꯐꯗꯣꯏꯅꯤ
ꯂꯥꯏ ꯈꯨꯔꯨꯝꯕ ꯆꯠꯈꯤ ꯍꯥꯏꯕ꯭ꯔꯣ
ꯎꯝ ꯑꯗꯣ ꯃꯟꯗꯦꯗꯗꯤ ꯆꯠꯂꯁꯤ ꯀꯣ
ꯎꯝ ꯆꯠꯂꯨꯁꯦ ꯑꯁ ꯀꯤꯌꯦ ꯑꯩꯈꯣꯏ ꯄꯥꯕꯨꯡ ꯈꯣꯏ ꯈꯪꯈ꯭ꯔꯗꯤ ꯀꯣ
ꯑꯩꯁꯨꯅꯦ ꯑꯁ ꯀꯥꯡꯅ ꯌꯥꯝꯕꯅꯦ ꯀꯔꯤꯅꯣ ꯈꯪꯗꯦ
ꯃꯣꯠꯈ꯭ꯔꯗꯤ ꯀꯥꯡꯅ ꯌꯥꯝꯕꯅꯦ
ꯀꯥꯡ ꯉꯥꯛꯇꯅꯦ
ꯏꯁ ꯐꯤꯔꯣꯟ ꯐꯥꯎ ꯁꯦꯠꯅꯤꯡꯉꯥꯏ ꯂꯩꯇ꯭ꯔꯦ ꯏꯕꯦꯝꯃ ꯑꯩ
ꯑꯩꯒꯤꯗꯤ ꯍꯧꯖꯤꯛ ꯑꯃꯣꯠꯄ ꯑꯝꯇ ꯂꯩꯇ꯭ꯔꯦ
ꯃꯣꯠꯄꯒꯤ ꯋꯥ ꯅꯠꯇꯕ ꯁꯦꯠꯅꯤꯡꯉꯥꯏ ꯂꯩꯇ꯭ꯔꯦ ꯍꯥꯏꯕ
ꯑꯣ
ꯑꯩꯒꯤ ꯄꯩꯁꯥ ꯄꯤꯕ ꯃꯤ ꯂꯩꯔꯗꯤ ꯐꯗꯣꯏꯅꯤ
ꯅ ꯅꯣꯏ ꯕꯕꯥ ꯅꯣꯏ ꯄꯨꯔꯛꯑꯦ ꯍꯥꯏꯗꯥꯏꯅꯦ ꯄꯩꯁꯥ
ꯎꯝ
ꯀꯃꯥꯏ ꯃꯥ ꯀꯃꯥꯏ ꯍꯥꯏꯕ꯭ꯔꯥ ꯀꯃꯥꯏ ꯆꯪꯉꯛꯄ꯭ꯔꯥ ꯍꯥꯏꯕ꯭ꯔꯥ
ꯑ ꯍꯥꯏꯗꯤ ꯑꯁ ꯊꯪꯅꯤ ꯑꯩꯈꯣꯏ ꯄꯥꯕꯨꯡꯅꯦ ꯆꯝꯐꯨꯠꯅꯤ ꯍꯥꯏꯔ ꯈꯪꯔꯝꯅꯤꯌꯦ ꯅ ꯏꯅꯥꯎ ꯅꯨꯄꯤ ꯍꯥꯏꯔꯝꯃꯤ ꯎꯝ
ꯑꯩꯗꯤ ꯏꯃꯥꯗ ꯍꯥꯏꯗꯣꯛꯇꯦ
ꯈꯖꯤꯛ ꯈꯪꯂꯝꯅꯤꯗ
ꯍꯥꯏꯗꯣꯛꯅꯤꯡ ꯉꯥꯏꯇꯅꯦ ꯍꯩꯗꯣꯛ ꯑꯗꯤ ꯄꯩꯁꯥ ꯑꯃꯨꯛ ꯄꯤꯔꯔꯣꯏ
ꯇꯧꯕꯅꯦ ꯎꯟ ꯑꯩꯁꯦ ꯑꯩꯒꯤ ꯆꯤꯟ ꯃꯇꯥꯏꯗ ꯁꯤ ꯊꯣꯛꯏꯁꯦ ꯇꯨꯀꯨꯠꯆꯕꯅ ꯂꯣꯏꯔꯦ ꯎꯝ ꯍꯌꯦꯡ ꯕꯣ ꯉꯔꯥꯥꯡ ꯗꯣ ꯈꯣꯏ ꯈꯨꯟ ꯏꯃꯥꯟꯅꯕꯤ ꯁꯤꯡꯗꯣ ꯚꯤꯗꯤꯑꯣ ꯀꯣꯜ ꯇꯧꯋꯦ ꯇꯧꯔꯒ ꯏꯃꯥꯟꯅꯕꯤ ꯑꯃ ꯅꯍꯥꯟ ꯕꯔꯗꯦ ꯇꯧꯋꯦꯗꯅ
ꯀꯩ ꯍꯥꯏꯕ
ꯕꯔꯗꯦ ꯇꯧꯕ ꯅꯨꯄꯤꯗꯣ
ꯑꯧ ꯑꯧ
ꯃꯥꯒꯤ ꯒꯤꯐ ꯄꯤꯔꯛꯄ ꯁꯤꯡꯗꯨ ꯌꯦꯡ ꯍꯜꯂꯦ ꯅꯨꯄꯥ ꯑꯃꯅꯥꯁꯨ ꯕꯣꯀꯦꯒ ꯀꯦꯛ ꯄꯤ ꯕꯣꯀꯦꯒ ꯀꯦ ꯀꯦꯛꯁꯤꯡꯗꯣ ꯑꯣꯐꯔ ꯇꯧꯕꯤꯕ ꯉꯥꯛꯇꯥꯅꯤ ꯍꯥꯏꯌꯦ ꯃꯥꯒ ꯄꯩꯁꯥ ꯅꯠꯇꯦ ꯍꯥꯏꯌꯦ
ꯏꯁ ꯐꯩꯅꯦ
ꯎꯝ ꯅꯨꯄꯥ ꯑꯃꯅ ꯀꯦꯛ ꯑꯃꯒ ꯕꯨꯀꯦ ꯑꯃ ꯄꯤ ꯍꯥꯏꯌꯦ
ꯎꯝ
ꯑꯗꯨꯁꯨ ꯎꯍꯜꯂꯦ
ꯑꯩꯈꯣꯏꯗꯤ ꯄꯤꯅꯤꯡꯉꯥꯏ ꯂꯩꯇꯦ
ꯆꯥꯔꯤꯔꯗꯤ ꯂꯨꯄꯥ ꯇꯔꯥ ꯐꯥꯎ ꯄꯤꯅꯤꯡꯉꯥꯏ ꯃꯤ ꯂꯩꯇꯦ ꯑꯩꯈꯣꯏꯒꯤꯗꯤ
ꯑꯩ ꯐꯦꯟ ꯑꯃꯨꯛ ꯊꯥꯔꯒ ꯁꯃꯟꯗꯅ
ꯇꯧꯕꯅꯤꯍꯦ ꯍꯣꯏ ꯑꯩꯈꯣꯏ ꯑꯩꯈꯣꯏꯗꯤ ꯌꯥꯝ ꯇꯧꯕ ꯃꯥꯅꯤ ꯃꯣꯏꯅ ꯀ ꯇꯥꯕ ꯃꯥꯜꯂꯒ ꯎꯝ ꯎꯝ ꯎꯝ ꯊꯥꯒꯠꯅꯤꯡꯕꯅ ꯉꯝꯗꯦ ꯍꯥꯏꯕꯩꯗꯤ
ꯑꯗꯨꯅꯦ ꯅꯨꯄꯤ ꯑꯃꯁꯨ ꯆꯠꯂꯝꯃꯤꯅꯦ ꯃꯃꯥꯟꯅꯕꯤ ꯃꯣꯏ ꯃꯔꯤ ꯃꯇꯥꯒꯤ ꯅꯨꯄꯤꯗꯣ
ꯎꯝ
ꯇꯥꯕ꯭ꯔꯣ
ꯇꯥꯏꯌꯦ
ꯎꯝ ꯅꯍꯥꯟ ꯌꯨꯝ ꯄꯥꯟꯂꯨꯔꯒ ꯑꯃꯨꯛ ꯍꯜꯂꯛꯄꯗꯣ
ꯑ ꯑ ꯆꯠꯂꯝꯅꯤ ꯑꯁꯗꯁꯨ ꯌꯨꯝ ꯄꯥꯜꯂꯒ ꯀꯩꯅꯣ ꯂꯩꯁꯥꯕꯤ ꯑꯩꯈꯣꯏꯗꯒꯤ ꯍꯦꯜꯂꯦꯍꯦ ꯇꯧꯕꯗꯣ
ꯑꯗꯨꯅꯦ ꯃꯥ ꯎꯕ꯭ꯔꯣ ꯅꯪ
ꯗ꯭ꯔꯦꯁꯇꯨꯔꯣ
ꯎꯝ
ꯎꯋꯤ ꯑꯗꯨ ꯀꯥꯎꯈ꯭ꯔꯦ
ꯃꯥ ꯌꯦꯡꯉꯒ ꯆꯪꯉꯣ ꯑꯗꯨ ꯁꯤꯗꯤ ꯌꯥꯝ ꯂꯩꯔꯝꯃꯅꯦ
ꯈꯪꯉꯦ ꯎꯌꯦ ꯄ꯭ꯔꯣꯐꯥꯏꯜꯗꯣ ꯌꯦꯡꯉꯦ ꯑꯩꯁꯨ
ꯎꯝ
ꯍꯝ ꯊꯕꯛꯇꯤ ꯑꯝꯇ ꯁꯨꯕ ꯍꯩꯇꯕꯅꯤꯅ
ꯎꯝ ꯅꯝꯕꯔꯗꯤ ꯂꯩꯌꯦ ꯑꯩꯒꯤ
ꯌꯦꯡꯅꯕ꯭ꯔꯣ
ꯃꯥꯗꯤ ꯑꯝꯇ ꯊꯥꯒꯠꯇꯦꯅ ꯃꯃꯥꯒꯤ ꯑꯣꯏꯔꯅ ꯑꯃꯗꯤ ꯂꯩꯌꯦ ꯃꯥꯒꯤ ꯃꯤ ꯊꯔ ꯑꯗꯨꯝ ꯌꯦꯡꯉꯦ ꯑꯩꯒꯤ ꯏꯁꯇꯦꯇꯁ
ꯑꯣꯃꯒ ꯑꯣꯏꯔꯝꯅꯤ ꯃꯥ ꯅꯍꯥꯟꯅꯤ ꯐꯣꯟ ꯐꯥꯎ ꯄꯥꯏꯍꯟꯗꯦ ꯍꯥꯏꯕ ꯅꯠꯇ꯭ꯔꯣ ꯑꯃꯨꯛ ꯄꯥꯏꯍꯟ
ꯄꯥꯏꯍꯟꯗꯦ ꯑꯩꯒꯤ ꯅꯝꯕꯔ ꯑꯃ ꯊꯥꯔꯒ ꯂꯩꯕ ꯀꯅꯥ ꯅꯨꯄꯤꯔ ꯅꯨꯄꯥꯔꯅ ꯀꯣꯜ ꯇꯧꯔꯛꯑꯦ ꯍꯥꯏꯌꯦ ꯑꯩꯉꯣꯟ ꯑꯩꯒꯤ ꯅꯝꯕꯔꯗ ꯏꯆꯦꯈꯣꯏ ꯄꯥꯏꯈꯠꯄ ꯃꯥꯜꯂꯦ ꯑꯩ ꯂꯩꯇꯕꯗ ꯅꯨꯡꯕꯥ ꯂꯩꯔꯝꯕꯒꯤꯀꯣ ꯅꯨꯄꯤꯔ ꯅꯨꯄꯥꯔ ꯃꯣꯏꯅ ꯆꯦꯛ ꯇꯧꯕ ꯃꯥꯜꯂꯦ
ꯃꯥꯅ ꯆꯦꯟꯕ ꯅꯨꯄꯥꯗꯨꯗ ꯐꯖꯅ ꯅꯨꯡꯁꯤꯅꯕ ꯑꯃꯨꯛ ꯌꯥꯗꯕ꯭ꯔꯥ
ꯈꯪꯗꯦ